ꯇꯥꯔꯕꯣ
ꯑꯧ ꯇꯥꯏꯌꯦ
ꯑꯣ ꯑꯗꯨꯝ ꯈꯣꯟꯖꯦꯜ ꯐꯖꯅ ꯇꯥꯕ꯭ꯔꯥ
ꯑꯧ ꯑꯧ ꯇꯥꯏꯌꯦ ꯑꯩꯒꯤ ꯇꯥꯗꯕ꯭ꯔꯣ
ꯑꯥ ꯑꯗꯨꯝ ꯐꯖꯅ ꯇꯥꯏꯌꯦ
ꯑꯩꯁ ꯈꯣꯟꯖꯦꯜ ꯇꯥꯕꯗꯗꯤ ꯑꯁꯛ ꯐꯖꯔꯝꯗꯧ ꯃꯥꯜꯂꯤꯗ
ꯐꯖꯗꯤꯌꯦ
ꯀꯩꯗꯧꯔꯝꯃꯤꯅꯣ ꯍꯧꯖꯤꯄꯨ
ꯆꯥꯛ ꯆꯥꯕ ꯂꯣꯏꯔꯒ ꯐꯝꯔꯒ ꯂꯩꯔꯦ ꯅꯪꯗꯤ ꯆꯛ ꯆꯥꯔꯕꯣ
ꯑꯩ ꯆꯥꯛꯆꯥ ꯇꯣꯛꯄ ꯀꯨꯏꯔꯦ ꯉꯥꯍꯥꯏꯗꯤ ꯑꯗꯨꯝ ꯉꯥꯏꯍꯥꯛ ꯑꯣꯏꯔꯦ
ꯑꯣ
ꯀꯥ ꯀꯩ ꯀꯩ ꯃꯊꯦꯜ ꯆꯥꯒꯦ ꯉꯁꯤꯗꯤ
ꯑꯩꯈꯣꯏ ꯍꯣꯁꯇꯦꯜ ꯑꯣꯏꯒꯤ ꯕꯥ ꯆꯥꯏꯌꯦ
ꯑꯁ ꯑꯗꯨꯗꯤ ꯍꯋꯥꯏ ꯑꯗꯨꯝ ꯇꯧꯔꯦ
ꯑꯧ ꯅꯣꯏꯗꯤ ꯀꯔꯤ ꯍꯟꯖꯥꯡ ꯆꯕ꯭ꯔꯣ
ꯑꯩꯈꯣꯏꯗꯤ ꯌꯦꯔꯨꯝ ꯑꯃ ꯆꯥꯔꯦ ꯑꯗꯨꯒ ꯃꯣꯔꯣꯛ ꯃꯦꯠꯄ ꯑꯃ ꯃꯦꯠꯂꯦ
ꯑꯣ ꯑꯍꯣꯏ ꯍꯥꯎꯕꯅꯤꯍꯦ ꯍꯣꯁꯇꯦꯜ ꯂꯩꯕꯅꯤꯅ ꯏꯟꯖꯥꯡꯁꯨ ꯍꯥꯎꯕ ꯆꯥꯕ ꯐꯪꯗ꯭ꯔꯦ
ꯎꯝ ꯑꯦ ꯀꯌꯥꯝ ꯋꯥꯗꯣꯔꯤꯒꯦ ꯑꯗꯨ ꯋꯥꯗꯅ ꯍꯌꯦꯡꯋꯥꯏ ꯊꯕꯛ ꯑꯆꯧꯕ ꯄꯩꯁꯥ ꯄꯥꯏꯕ ꯊꯕꯛ ꯍꯥꯏꯗꯤ ꯃꯤ ꯑꯐꯕ ꯑꯣꯏꯗꯣꯏꯁꯤꯗꯤ ꯍꯧꯖꯤꯛ ꯋꯥꯕꯖꯤꯅ
ꯈꯪꯗꯦꯗ ꯑꯗꯨꯃꯥꯏ ꯇꯧꯔꯛꯀꯦꯔꯥ
ꯑꯦ ꯇꯧꯗ ꯇꯧꯗ꯭ꯔꯒ ꯂꯨꯍꯣꯡꯊꯣꯛꯈ꯭ꯔꯣ
ꯍꯣꯏ ꯌꯦꯡꯕ ꯇꯥꯔꯦꯗꯨ
ꯄꯩꯁꯥ ꯄꯥꯏꯕ ꯅꯨꯄꯥ ꯑꯃ ꯊꯤꯔꯒ ꯐꯠ ꯂꯣꯡꯊꯣꯛꯈꯤꯕ
ꯍꯣꯏ ꯃꯕꯨꯛ ꯐꯥꯕ ꯐꯪꯉꯗꯤꯀꯣ
ꯃꯥꯅꯦ ꯑꯦ ꯍꯧꯖꯤꯛꯇꯤ ꯃꯕꯨꯨꯛ ꯐꯕ ꯊꯤꯗ꯭ꯔꯦꯗ ꯄꯩꯁꯥ ꯄꯥꯏꯔꯗꯤ ꯑꯗꯨꯝ ꯍꯦꯛꯇ ꯆꯦꯟꯅꯔꯦ
ꯎꯝ ꯄꯩꯁꯥ ꯄꯥꯏꯕ ꯃꯤꯗꯤ ꯃꯤꯕꯨ ꯈꯛꯇ ꯌꯦꯡꯕ ꯌꯥꯗꯦꯗ
ꯎꯝ ꯑꯩꯁ ꯅꯪꯒꯨꯝꯕ ꯉꯥꯛꯇ ꯂꯩꯔꯗꯤ ꯅꯨꯡꯉꯥꯏꯗꯧꯅꯤꯅꯦ
ꯃꯤ ꯌꯥꯝ ꯇꯩꯔꯝꯒꯅꯤꯗ ꯑꯩꯒꯨꯝꯅ
ꯑꯦ ꯅꯠꯇꯦ ꯑꯩꯅ ꯍꯥꯏꯕꯗꯤ ꯅꯪꯒꯨꯝꯕ ꯉꯥꯛꯇ ꯍꯥꯏꯗꯤ ꯋꯥꯈꯜ ꯑꯗꯨꯃꯥꯏꯅ ꯈꯟꯕ ꯉꯥꯛꯇ ꯂꯩꯔꯝꯃꯗꯤ ꯍꯦꯟꯅ ꯅꯨꯡꯉꯥꯏꯗꯧꯅꯦꯕ
ꯍꯣꯏ ꯑꯩ ꯅꯠꯇꯕ ꯃꯤ ꯑꯇꯣꯞꯄꯁꯨ ꯁꯨꯃꯥꯏꯅ ꯑꯩꯒ ꯆꯞ ꯃꯥꯟꯅꯅ ꯈꯟꯕ ꯃꯤꯁꯨ ꯂꯩꯔꯝꯒꯅꯤꯗ
ꯎꯝ ꯍꯥꯏꯁ ꯑꯗꯨꯗꯤ ꯑꯗꯨ ꯑꯩ ꯍꯥꯏꯗꯤ ꯈꯜꯂꯤꯅꯦꯕꯀꯣ ꯍꯥꯏꯗꯤ ꯑꯖꯨꯃꯥꯏꯅ ꯈꯟꯕ ꯀꯥꯡꯒꯨꯖꯤꯅꯦꯕ ꯑꯩꯈꯣꯏꯅ ꯊꯤꯔꯤꯖꯤꯅ
ꯏꯃꯥꯟꯅꯕꯤ ꯑꯇꯣꯞꯄꯁꯤꯡꯁꯨ ꯌꯥꯝ ꯂꯩꯌꯦ ꯏꯁꯤꯗ
ꯑꯩꯁ ꯑꯗꯨꯗꯤ ꯑꯃ ꯅꯪꯉꯣꯟꯗꯩꯩ ꯂꯧ ꯇꯥꯔꯦ
ꯅꯪꯒꯤ ꯀꯔꯤ ꯀꯔꯤ ꯇꯧꯔꯒ ꯂꯩꯕ꯭ꯔꯣ
ꯍꯧꯖꯤꯛꯂꯣ ꯀꯩꯅꯣ
ꯑꯧ ꯍꯧꯖꯤꯛ ꯍꯧꯖꯤꯛ
ꯍꯧꯖꯤꯛꯇꯤ ꯑ ꯉꯥꯏꯈꯣꯀꯣ ꯍꯨꯖꯤꯛ ꯅ ꯑ ꯅꯪ ꯑꯅꯛꯄꯗ ꯂꯩꯕ꯭ꯔꯣ ꯑꯂꯥꯞ ꯑꯂꯥꯞꯄꯗ ꯂꯩꯕ꯭ꯔꯣ ꯈꯨꯟꯗ ꯂꯩꯕ꯭ꯔꯥ
ꯑ ꯈ꯭ꯔ ꯂꯥꯛꯞꯄꯗ ꯂꯩꯌꯦ ꯍꯧꯖꯤꯛꯇꯤ
ꯍꯥꯏꯗꯤ ꯀꯨꯟꯅ ꯅꯪꯒꯤ ꯈꯨꯟꯗ
ꯑ ꯑꯩ ꯄꯟꯖꯥꯕꯇ ꯂꯩꯌꯦ
ꯑꯣ ꯑꯗꯨꯗꯤ ꯈꯨꯟꯅꯧ ꯑ ꯈꯨꯟ ꯑꯂꯥꯞꯄꯅꯤꯅꯦ ꯑꯗꯨꯗꯤ
ꯍꯧꯖꯤꯛꯄꯨꯗꯤ ꯑꯩꯗꯤ ꯑꯗꯨꯝ ꯌꯨꯝꯗ ꯂꯩ ꯍꯥꯏꯗꯤ ꯑꯗꯨꯝ ꯁꯤꯒꯤ ꯑꯩꯈꯣꯏ ꯁ꯭ꯋꯥꯏꯒꯤ ꯇꯝꯄꯥꯛꯇ
ꯑꯧ ꯑꯣ
ꯑꯩꯔꯣ ꯍꯨꯖꯤꯛꯅꯦ ꯃꯄꯥꯟ ꯂꯝꯗ ꯂꯩꯕ ꯃꯁꯛ ꯈ꯭ꯋꯥꯏꯗꯒꯤ ꯐꯖꯕ ꯒ꯭ꯌꯥꯟ ꯇꯥꯕ ꯅꯨ ꯄꯤ ꯑꯃꯒ ꯋꯥꯔꯤ ꯁꯥꯟꯅꯔꯝꯕ
ꯑꯣ ꯅꯪꯗꯤ ꯀꯣꯂꯦꯖ ꯀꯨꯝꯕ ꯇꯥꯕ ꯂꯣꯏꯈ꯭ꯔꯕ꯭ꯔꯣ
ꯑꯦ ꯂꯣꯏꯗ꯭ꯔꯤꯗ ꯄꯤꯛꯏꯀꯥꯟꯗꯅꯦ ꯏꯃꯥ ꯕꯕꯥꯅ ꯂꯥꯏꯔꯤꯛ ꯇꯝꯃꯨ ꯂꯥꯏꯔꯤꯛ ꯇꯝꯃꯨ ꯍꯥꯏꯕ ꯀꯥꯟꯗ ꯅꯥꯎꯔꯤ ꯀꯥꯞꯄꯒꯨꯝꯕ ꯆꯠꯂꯤꯀꯥꯟꯗ ꯇꯝꯍꯧꯗ꯭ꯔꯦ
ꯑꯗꯨ ꯍꯧꯖꯤꯛꯁꯨꯨ ꯃꯇꯝꯗꯣ ꯂꯩꯔꯤꯅ ꯑꯗꯨꯝ ꯇꯝꯕ ꯌꯥꯅꯤꯅ
ꯑꯗꯨ ꯍꯨꯖꯤꯛ ꯑꯃꯨꯛ ꯇꯝꯃꯤꯌꯦ ꯑꯉꯥꯡ ꯃꯔꯛꯇ
ꯑꯣ ꯅ ꯇꯤꯟ ꯊꯤꯕ ꯋꯥ ꯈꯛꯇ ꯉꯥꯡꯉꯨꯅꯨꯀꯣ
ꯑꯦ ꯇꯤꯡ ꯊꯤꯗꯕꯅꯦ ꯇꯥꯕ꯭ꯔꯣꯑꯥ
ꯍꯣꯏ ꯍꯣꯏ ꯇꯥꯏꯌꯦ ꯇꯥꯏꯌꯦ
ꯑꯦ ꯆꯤꯟ ꯊꯤꯗꯤꯌꯦ ꯑꯩ ꯍꯧꯖꯤꯛ ꯑꯃꯨꯛ ꯑꯍꯥꯝꯕ ꯀꯩꯅꯣꯗ ꯀꯥꯔꯤꯅꯦ ꯅꯧꯅ ꯆꯜꯂꯒ ꯑꯃꯨꯛ
ꯎꯝ ꯐꯖꯅ ꯀꯥꯔꯣ ꯑꯗꯨꯗꯤ
ꯆꯍꯤ ꯃꯔꯤ ꯃꯉꯥ ꯂꯦꯞꯄꯨꯔꯦ
ꯑꯣ
ꯑꯗꯨꯗꯒꯤ ꯀꯥꯕ ꯌꯥꯗꯦꯗ ꯍꯥꯏꯗꯤ ꯑꯃꯨꯛ ꯀꯥꯔꯒ ꯁꯛ ꯐꯖꯕꯅꯤꯅ ꯑꯃꯨꯛ ꯃꯤ ꯂꯣꯏ ꯉꯥꯎꯅꯔꯗꯤ ꯑꯗꯨꯏꯁꯨ ꯇꯟꯕ
ꯍꯣꯏ ꯍꯣꯏ
ꯂꯩꯁꯥꯕꯤ ꯃꯌꯥꯝ ꯇꯥꯟꯅꯔꯗꯤ ꯑꯉꯥꯡ ꯃꯆꯥ ꯃꯌꯥꯝ
ꯍꯣꯏ ꯇꯥꯕꯅ ꯍꯦꯟꯅ ꯐꯔꯤꯅꯦ ꯑꯗꯨꯗꯒꯤ ꯃꯁꯛ ꯐꯖꯕꯒꯨꯝꯕ ꯃꯕꯨꯛ ꯐꯕ ꯐꯡꯔꯅꯤꯅꯦ
ꯑꯦ ꯍꯧꯖꯤꯛ ꯑꯉꯥꯡ ꯃꯆꯥꯗꯤ ꯃꯣꯏꯗꯤ ꯒ꯭ꯌꯥꯟ ꯇꯥꯗꯦꯕ
ꯒꯌ꯭ꯥꯟ ꯇꯥꯕ ꯃꯤ ꯌꯥꯝ ꯂꯩꯕꯅꯤꯗ
ꯎꯝ ꯌꯥꯗꯦ ꯌꯥꯗꯦ ꯍꯧꯖꯤꯛ ꯀꯥꯟꯅ ꯑꯉꯥꯡ ꯏꯁ ꯍꯧꯖꯤꯛꯀꯥꯟ ꯑꯉꯥꯡꯗꯤ ꯆꯍꯤ ꯇꯔꯥꯅꯤꯄꯥꯟ ꯀꯨꯟꯗ ꯌꯨꯝ ꯄꯨꯡꯍꯣꯡꯗ ꯂꯨꯍꯣꯡꯊꯣꯛꯅꯩ
ꯍꯣꯏ ꯃꯇꯝ ꯐꯠꯇꯕꯅꯤꯅ
ꯍꯣꯏ ꯈꯔ ꯒ꯭ꯌꯥꯟ ꯇꯥꯕ ꯑꯗꯨꯝ ꯆꯤꯆꯦ ꯍꯣꯏꯒꯨꯝꯕ ꯑꯗꯨꯝ ꯐꯡꯉꯗꯤ ꯌꯥꯔꯦꯗ
ꯈꯪꯗꯔꯦ
ꯑꯦ ꯑꯗꯨꯝ ꯑꯗꯨꯝ ꯅꯪꯅ ꯂꯩ ꯖꯒꯥꯗꯨꯗꯗꯤ ꯑꯗꯨꯝ ꯁꯥꯔꯝꯅꯤꯀꯣ
ꯍꯣꯏ ꯍꯧꯖꯤꯛꯀꯥꯟ ꯌꯥꯝꯅ ꯁꯥꯏꯌꯦ ꯑꯗꯨ ꯉꯁꯤꯗꯤ ꯈꯔ ꯏꯪꯉꯦ ꯈꯤꯇꯪ ꯈꯛꯇ ꯊꯥꯔꯇꯤ ꯃꯤꯅꯤꯠꯁꯀꯨꯝꯕ ꯅꯣꯡ ꯆꯨꯕꯤꯕꯒꯤꯀꯣ
ꯑꯣ ꯐꯩꯅꯦ
ꯅꯨꯡꯉꯥꯏ ꯅꯣꯏꯗꯤ ꯁꯥꯕ꯭ꯔꯣ ꯏꯪꯕ꯭ꯔꯣ ꯀꯃꯥꯏꯅ ꯇꯧꯕ꯭ꯔꯣ
ꯑꯁ ꯁꯤꯗꯁꯨ ꯁꯥꯏꯌꯦ ꯑꯗꯣ ꯁꯤꯗ ꯁꯥꯏ ꯍꯥꯏꯁꯦ ꯅꯣꯏꯒꯤ ꯑꯗꯨꯃꯥꯏꯅꯗꯤ ꯀꯩꯁꯨ ꯌꯧꯔꯔꯣꯏꯗ ꯍꯥꯏꯗꯤ ꯑꯩꯈꯣꯏ ꯁꯤꯗꯅ ꯑꯃꯨꯛ ꯐꯔꯝꯃꯅꯤꯕ ꯅꯣꯏꯒ ꯌꯦꯡꯅꯔꯗꯤ
ꯎꯝ ꯑꯩꯈꯣꯏꯗ ꯐꯣꯔꯇꯤ ꯍꯦꯟ ꯍꯦꯟꯕ ꯐꯣꯔꯇꯤ ꯁꯃꯟꯂꯗꯤ ꯐꯣꯔꯇꯤ ꯁꯕꯦꯟ ꯐꯣꯔꯇꯤ ꯁꯤꯛꯁ ꯀꯨꯝꯕ ꯀꯥꯕ ꯃꯇꯝ ꯂꯩꯌꯦ ꯇꯦꯝꯄꯔꯦꯆꯔ
ꯑꯥ
ꯑꯗꯨꯕꯨ ꯌꯥꯝꯅ ꯁꯥꯏꯌꯦ
ꯑꯁ ꯑꯗꯨꯗꯤ ꯕꯦꯔꯥꯅꯤꯅꯦ
ꯑꯣ
ꯀꯩꯅꯣꯗꯤ ꯀꯩꯕ ꯑꯩꯈꯣꯏꯁꯨ ꯁꯤꯗꯗꯤ ꯑꯗꯨꯝ ꯆꯥꯡ ꯑꯃꯗꯗꯤ ꯁꯥꯏ ꯑꯗꯨ ꯑꯣꯝꯕ ꯈꯣꯠꯄ ꯌꯥꯎꯋꯦꯕ
ꯑꯣ
ꯍꯥꯏꯗꯤ ꯅꯣꯡꯗꯣ ꯐꯖꯅ ꯇꯥꯈꯤꯗꯕꯩꯀꯣ
ꯑꯣ
ꯅꯣꯡ ꯇꯥꯊꯣꯛꯑꯗꯤ ꯐꯖꯩ ꯑꯗꯨꯕꯨꯗꯤ ꯍꯧꯖꯤꯛ ꯅꯣꯡꯖꯨ ꯊꯥ ꯑꯗꯨꯝ ꯌꯧꯔꯛꯑꯦ ꯍꯧꯖꯤꯛ ꯑꯩꯈꯣꯏ ꯁꯣꯝꯗꯕꯨꯗꯤ ꯂꯥꯛ ꯇꯔꯤ ꯅꯣꯏꯔꯣꯝꯒꯤ ꯁꯥꯏꯠꯀꯤ ꯄꯔꯦꯡ ꯄꯔꯦꯡꯗꯗꯤ ꯍꯧꯖꯤꯛ ꯅꯣꯡ ꯆꯨꯕꯗꯤ ꯍꯧꯔꯛꯑꯝꯗꯧꯔꯃꯅꯤ
ꯍꯣꯏ ꯑꯗꯨ ꯑ ꯃꯤ ꯑꯇꯣꯞꯄ ꯃꯐꯝ ꯑꯗꯨꯝ ꯑ ꯗꯦꯜꯂꯤꯒꯨꯝꯕꯗꯗꯤꯅꯦ ꯅꯣꯡ ꯆꯨꯋꯦ ꯑꯗꯨ ꯑꯩꯈꯣꯏꯒꯤ ꯃꯐꯝꯁꯦ ꯈꯔ ꯅꯣꯡ ꯆꯨꯗꯕ
ꯎꯝ
ꯑꯩꯒꯤ
ꯀꯩꯅꯣꯁꯨ ꯀꯩꯕ ꯑꯗꯣꯝꯗꯗꯤ ꯍꯩꯔꯒꯗꯤ ꯍꯧꯖꯤꯛꯇꯤ ꯆꯥꯗꯕ꯭ꯔꯥ ꯀꯃꯥꯏꯅ ꯇꯧꯌꯤ ꯍꯩꯅꯧꯒꯗꯤ ꯐꯖꯅ
ꯑ ꯃꯣꯏꯒꯤꯗꯤ ꯍꯤꯗꯥꯛꯀꯤ ꯉꯥꯛꯇ ꯑꯣꯏꯕꯅꯤꯅ ꯍꯩꯅꯧꯁꯨ ꯊꯨꯝꯃꯟꯕꯒꯤ ꯆꯥꯅꯤꯡꯗ꯭ꯔꯦ ꯈꯣꯏ
ꯎꯝ ꯁꯏ ꯑꯗꯨꯝꯕ ꯃꯣꯏ ꯑꯗꯨꯃꯥꯏꯅ ꯍꯤꯗꯥꯛ ꯂꯥꯡꯊꯛ ꯆꯥꯏꯕꯗꯣ ꯀꯩꯁꯨ ꯍꯥꯎꯇꯕꯅꯦ ꯑꯩꯈꯣꯏ ꯁ꯭ꯋꯥꯏꯒꯤ ꯑꯗꯨꯝ ꯀꯩꯅꯣ ꯈꯨꯗꯛꯇꯒ ꯍꯦꯛꯑꯒ ꯆꯥꯎꯕꯗꯣ ꯑꯗꯨꯅ ꯍꯦꯟꯅ ꯍꯧꯗꯇꯔꯥ
ꯑꯎ ꯑꯗꯨꯅꯦ ꯑꯩꯈꯣꯏꯒꯨꯝꯅ ꯆꯥꯕ ꯐꯪꯕꯗꯒꯤ ꯑꯁ ꯊꯨꯝꯃꯟꯕꯒꯤ ꯑꯣ ꯌꯥꯝ ꯍꯥꯎꯗꯦꯕ ꯃꯍꯥꯎꯁꯨ ꯃꯥꯡꯈꯦ ꯊꯨꯝꯃꯟꯕꯒꯤ
ꯃꯥꯅꯦ ꯀꯌꯥꯝ ꯀꯨꯏꯔꯒꯦ ꯑꯗꯨꯗ ꯂꯩꯕꯗꯤ
ꯇꯨ ꯊꯥꯎꯖꯟ ꯇ꯭ꯋꯦꯟꯇꯤ ꯊ꯭ꯔꯤꯗꯒꯤ ꯆꯪꯉꯛꯈ꯭ꯔꯦ
ꯎꯝ ꯑꯗꯩ ꯊꯣꯛꯂꯛꯇ꯭ꯔꯤꯕꯣ
ꯑ ꯌꯨꯝ ꯃꯔꯛ ꯃꯔꯛꯇ ꯊꯣꯛꯄ꯭ꯔꯥ ꯍꯥꯏꯕ꯭ꯔꯥ
ꯎꯝ
ꯍꯣꯏ ꯑꯗꯨꯝ ꯂꯥꯁ ꯏꯌꯔꯗ ꯊꯣꯛꯑꯦ ꯑꯗꯨ ꯗꯤꯁ ꯏꯌꯔꯗꯤ ꯊꯣꯛꯇꯦ ꯗꯤꯁ ꯏꯌꯔꯅ ꯗꯤꯁꯦꯝꯕꯔ ꯒꯨꯝꯕꯗ ꯊꯣꯛꯇꯣꯏꯔꯥꯅ
ꯎꯝ ꯌꯥꯏꯌꯦ ꯀꯩꯅꯣꯒꯨꯝꯕ ꯂꯩꯕꯀꯥꯟ ꯁꯨꯇꯤ ꯐꯪꯕꯀꯥꯟꯗ
ꯑꯧ ꯑꯗꯨ ꯁꯔꯃꯔꯗꯅꯗꯤ ꯍꯦꯟꯅꯗꯤ ꯁꯨꯇꯤ ꯐꯪꯉꯦ ꯑꯗꯨ
ꯎꯝ ꯑꯗꯨ ꯑꯩ ꯀ ꯀꯩꯅꯣꯝ ꯊꯥꯔꯛꯀꯦꯀꯣ
ꯑꯧ
ꯀꯩꯅꯣꯗ ꯑꯗꯨꯝ ꯑ ꯅꯠꯇꯦ ꯑꯗꯨꯝ ꯋꯥꯔꯤ ꯁꯥꯎ ꯑꯗꯨꯝ ꯋꯥꯔꯤ ꯁꯥꯁꯦ ꯑꯗꯨꯝ ꯌꯥꯏ
ꯍꯌꯦꯡꯗꯤ ꯑꯗꯨꯝ ꯆ ꯂꯥꯏꯔꯤꯛ ꯇꯝꯕ ꯂꯩꯕ꯭ꯔꯥ ꯅꯠꯇ꯭ꯔꯥ ꯀꯃꯥꯏꯅ
ꯑꯣ ꯍꯌꯦꯡ ꯑꯃꯨꯛꯀ ꯀ꯭ꯂꯥꯁ ꯆꯠꯀꯅꯤ ꯉꯁꯤꯁꯨ ꯀ꯭ꯂꯥꯁ ꯆꯠꯀꯦ ꯇꯧꯕꯗꯣ ꯅꯣꯡ ꯆꯨꯕꯗꯒꯤ ꯇꯟꯈ꯭ꯔꯦꯅ ꯆꯠꯇꯕ ꯍꯌꯦꯡꯗꯤ ꯆꯠꯄ ꯍꯧꯔꯅꯤ
ꯎꯝ ꯀꯩꯅꯣ ꯑꯩꯅ ꯀꯩꯅꯣꯝ ꯍꯥꯏꯒꯤꯕꯅꯦ ꯀꯩꯅꯣꯝ ꯊꯥꯒꯤꯕꯅꯤ ꯌꯦꯡꯉꯣꯅꯦ
ꯑꯣ ꯑꯣ ꯍ ꯑꯗꯣ ꯑꯩ ꯐꯖꯅꯗꯤ ꯉꯥꯡꯕ ꯍꯩꯇꯕꯒꯤꯀꯣ ꯈꯔ ꯈꯔꯗꯤ ꯌꯥꯎꯕ ꯌꯥꯎꯈ꯭ꯔꯅꯤ
ꯎꯝ ꯌꯥꯝ ꯌꯥꯎꯒꯅꯨ
ꯎꯝ ꯃꯤꯅꯁꯨ ꯁꯨꯃꯥꯏꯅ ꯍꯥꯏꯗꯤ ꯍꯥꯏꯌꯦ ꯑꯗꯨ ꯎꯝ ꯉꯥꯡꯊꯣꯛꯄ ꯍꯩꯇꯕ ꯃꯇꯝ ꯂꯩꯕꯒꯤ
ꯑ ꯀꯩꯁꯨ ꯀꯥꯏꯗꯦ ꯀꯩꯕ ꯑꯗꯨꯒ ꯑꯩꯈꯣꯏ ꯁꯣꯝꯗꯗꯤ ꯍꯩꯅꯧꯒꯨꯝꯕꯁꯨ ꯑꯗꯨꯝ ꯆꯥꯏꯀꯣ ꯑꯗꯨꯒ
ꯑꯣ
ꯀꯤꯍꯣꯝꯗꯨ ꯍꯨꯖꯤꯛ ꯊꯣꯛꯄ ꯍꯧꯔꯦ ꯀꯥꯡ ꯃꯇꯝ ꯌꯧꯔꯛꯑꯕꯅꯤꯅ
ꯑꯣ ꯅꯨꯡꯉꯥꯏꯔꯝꯅꯤ ꯅꯣꯏꯗꯤ ꯌꯨꯝꯗ ꯂꯩꯕꯅꯤꯅ ꯑꯍꯥꯎ ꯍꯥꯎꯕ ꯈꯛꯇ ꯆꯥꯕ ꯐꯪꯔꯒ
ꯑꯃꯔꯣꯝꯗꯕꯨꯗꯤ ꯌꯥꯝ ꯅꯨꯡꯉꯥꯏ ꯑꯗꯨꯝ ꯃꯄꯥꯟꯗ ꯂꯩꯕ ꯀꯥꯟꯗ ꯑꯗꯨꯝ ꯋꯥꯕꯅꯦꯕ ꯍꯥꯏꯗꯤ ꯋꯥꯕ ꯍꯥꯏꯁꯦ ꯍꯣꯏ ꯑꯗꯨꯁꯨ ꯑꯗꯨꯝ ꯅꯨꯡꯉꯥꯏꯕ ꯃꯈꯜ ꯑꯃꯅꯤꯀꯣ ꯑꯗꯨꯕꯨ ꯀꯔꯤꯒꯨꯝꯕ ꯀꯥꯟꯗ ꯌꯨꯝꯒꯤ ꯆꯥꯛ ꯏꯟꯖꯥꯡ ꯆꯥꯅꯤꯡꯉꯛꯄ ꯌꯥꯎꯕꯅꯦꯕ
ꯍꯣꯏ ꯑ ꯍꯣꯁꯇꯦꯜꯒꯤ ꯆꯥꯛ ꯍꯦꯟꯖꯥꯡꯗꯣ ꯑꯩꯈꯣꯏꯗꯤ ꯕꯦꯖꯒꯤ ꯍꯣ ꯍꯣꯁꯇꯦꯜꯗ ꯂꯩꯕꯒꯤꯒꯣ
ꯎꯝ
ꯍꯋꯥꯏ ꯁꯥ ꯉꯥ ꯆꯥꯕ ꯐꯪꯗꯦ
ꯎꯝ ꯀꯩꯅꯣ ꯅꯣꯏ ꯑꯗꯨꯋꯥꯏꯁꯨ ꯀꯩꯅꯣ ꯑꯗꯨꯃꯥꯏꯅ ꯌꯥꯝ ꯀꯟꯕ꯭ꯔꯥ ꯀꯩꯅꯣꯔꯣꯝ ꯁꯥꯏꯗꯁꯨ ꯀꯜꯂꯤꯅꯦ ꯅꯣꯏꯔꯣꯝꯒꯤ ꯅꯥꯀꯥꯟꯗ ꯂꯩꯕ ꯑꯃ ꯑꯩꯈꯣꯏꯒꯤ ꯑ ꯍꯧꯖꯤꯛ ꯀꯩꯅꯣ ꯑꯣꯏꯕꯗꯣ ꯑꯩꯈꯣꯏ ꯂꯝꯁꯤꯒꯤ ꯈ꯭ꯋꯥꯏ ꯃꯀꯣꯛꯀꯤ ꯀꯩꯅꯣ ꯑꯣꯏꯕꯗꯣ ꯑꯗꯨꯒꯤ ꯂꯝ ꯗꯣ
ꯀꯔꯝꯕ ꯂꯝꯅꯣ
ꯈꯪꯕ꯭ꯔ
ꯈꯪꯗꯦ
ꯎꯝ ꯑꯈꯣꯏꯒꯤ ꯂꯝ ꯑꯆꯧꯕꯁꯤꯒꯤ ꯈ꯭ꯋꯥꯏ ꯃꯀꯣꯛꯇꯣ
ꯑꯧ
ꯑꯗꯨ ꯅꯣꯏꯅ ꯂꯩꯗꯨꯒꯤ ꯅꯥꯀꯟ ꯅꯥꯀꯟꯗ ꯈꯔ ꯃꯇꯥꯏ ꯑꯣꯏꯔꯞ ꯇ ꯂꯩꯗꯅ ꯃꯣꯏ ꯃꯣꯏꯒꯤ ꯂꯝꯗꯨꯁꯨ ꯍꯨꯖꯤꯛꯀꯤ ꯅꯪꯅ ꯍꯧꯖꯤꯛ ꯍꯥꯏꯔꯤꯕ ꯁꯥ ꯉꯥ ꯆꯥ ꯌꯥꯗꯕ ꯌꯥꯝ ꯑꯣꯏꯒꯜꯂꯦꯕ
ꯑꯧ ꯑꯈꯣꯏꯗꯁꯨ ꯅꯨꯄꯤ ꯑꯃ ꯃꯌꯥꯡ ꯅꯨꯄꯤꯃꯁꯨ ꯌꯥꯎꯋꯦꯕ ꯑꯗꯨꯁꯨ ꯁꯥ ꯉꯥ ꯆꯥꯗꯕ ꯅꯨ ꯃꯤ ꯐꯩꯌꯦ ꯑꯗꯨ ꯃꯥꯗꯤ ꯌꯥꯝꯅ ꯃꯕꯨꯛ ꯐꯩꯌꯦ ꯑꯩꯈꯣꯏꯗꯣ꯫ ꯍꯤꯇ꯭ꯔꯒꯨꯝꯕ ꯏꯟꯗꯛꯁꯟꯒꯨꯝꯕ ꯕꯣꯏꯂ꯭ꯔꯒꯨꯝꯕ ꯂꯣꯠꯅ ꯄꯥꯏꯌꯦꯕ꯫
ꯎꯝ꯫
ꯒꯤ ꯑꯗꯨ ꯃꯃꯧ ꯅꯨꯄꯤꯗꯁꯨ ꯑꯗꯨꯝ ꯑꯩꯈꯣꯏꯅ꯫ ꯎꯝ ꯐꯣꯡꯉꯁꯨ ꯀꯔꯤꯁꯨ ꯍꯥꯏꯗꯤ ꯍꯥꯏꯗꯤ ꯃꯥ
ꯎꯝ꯫
ꯑꯗꯨ ꯐꯥꯔꯗꯤ ꯌꯥꯗꯕ ꯍꯣꯏ ꯑꯗꯨ ꯐꯥꯏꯚ ꯊꯥꯎꯖꯟꯒꯨꯝꯕ꯫ ꯄꯤꯌꯣ ꯍꯥꯏꯕꯅꯦ ꯑꯩꯈꯣꯏꯗ꯫
ꯑꯣ ꯃꯣꯏ ꯑꯗꯨꯝ ꯐꯕꯅꯤꯗ ꯑꯗꯨ ꯃꯣꯏꯖꯨꯅꯦ꯫ ꯃꯣꯏꯒꯤ ꯌꯥꯝ ꯅꯣꯛꯅꯤꯡꯕ ꯑꯃꯅ__ ꯀꯩꯅꯣꯒꯤ ꯀꯩꯕ ꯑꯥ꯫ ꯃꯣꯏꯁꯨ ꯑꯗꯨꯝ ꯀꯩꯒꯨꯝꯕ ꯀꯥꯟꯗꯁꯨ ꯃꯣꯏꯁꯨ ꯆꯥꯕ ꯑꯗꯨꯝ ꯌꯥꯎꯋꯦꯕ꯫
ꯑꯧ ꯑꯗꯨ ꯑꯩꯈꯣꯏꯒꯤꯗꯨꯗꯤ꯫ ꯆꯥꯗ ꯑꯗꯨꯝ ꯑꯩꯈꯣꯏꯗꯤ ꯉꯥꯔꯤꯒꯨꯝꯕꯁꯨ ꯆꯥꯏꯅꯦꯅ ꯑꯗꯨꯒꯤ ꯃꯣꯏ__ ꯑꯗꯣ ꯉꯥꯔꯤꯒꯨꯝꯕꯁꯨ ꯆꯥꯕ ꯌꯥꯗꯦ ꯃꯥꯗꯣ ꯌꯦꯟꯔꯨꯝ ꯐꯥꯎ ꯆꯥꯗꯦꯕ꯫
ꯎꯝ ꯃꯣꯏ ꯆꯥꯗ꯭ꯔꯗꯤ ꯌꯦꯟꯔꯨꯝꯒꯨꯝꯕꯁꯨ ꯀꯩꯝ ꯆꯥꯗꯕꯅꯤ꯫
ꯑꯗꯣ ꯀꯔꯤꯝ ꯆꯥꯗꯦ ꯑꯩꯈꯣꯏꯒꯤ ꯔꯨꯝꯃꯦꯠ ꯂꯩꯕ ꯅꯨꯄꯤꯗꯤ꯫
ꯎꯝ ꯃꯣꯏ ꯑꯗꯨ ꯑꯗꯣꯝ ꯁꯥꯏꯗ ꯌꯥꯝ ꯀꯜꯂꯦ ꯑꯗꯨ ꯌꯨꯝꯗꯕꯥꯎ ꯃꯣꯏ ꯀꯩꯝ ꯄꯨꯁꯟꯕ ꯌꯥꯗꯦ ꯑꯗꯨ ꯈꯔ ꯑꯃꯁꯨ ꯂꯩ ꯃꯣꯏꯒꯤ ꯃꯃꯥ ꯃꯄꯥ ꯈꯪꯍꯟꯗꯕꯤ ꯃꯄꯥꯟ ꯊꯣꯛꯑ ꯆꯥꯕ ꯀꯥꯡꯕꯨ ꯑꯃ꯫
ꯑꯧ꯫ ꯃꯤ ꯈꯔꯕꯨꯗꯤ ꯑꯗꯨꯝ ꯍꯣꯏ ꯃꯌꯥꯡꯈꯣꯏꯁꯨ ꯆꯥꯕꯗꯤ ꯂꯩꯌꯦ ꯑꯗꯨ꯫ ꯑꯌꯥꯝꯕ ꯑꯩꯈꯣꯏꯒꯤ ꯍꯣꯁꯇꯦꯜꯗ ꯂꯩꯕ ꯃꯤꯁꯤꯡꯗꯤ ꯄꯥꯛꯅ ꯆꯥꯗꯕ ꯃꯥꯜꯂꯦ꯫
ꯎꯝ꯫ ꯑꯗꯨꯗꯤ ꯅꯣꯏ ꯍꯧꯖꯤꯛ ꯌꯥꯔꯦ ꯀꯣꯟꯅ ꯍꯥꯏꯔꯒꯦ ꯁꯤꯗ ꯌꯥꯔꯔꯣꯏ꯫
ꯍꯣꯏ ꯍꯣꯏ꯫
ꯎꯝ꯫
ꯑꯗꯨꯝ ꯑꯥ ꯅꯪꯗꯣ ꯐ꯭ꯔꯤꯗ ꯑꯗꯨꯝ ꯂꯩꯕ꯭ꯔꯥ ꯍꯧꯖꯤꯛꯀꯥꯟꯗꯤ꯫ ꯀ꯭ꯂꯥꯁ ꯆꯠꯄ꯭ꯔꯣ꯫
ꯑꯗꯨ ꯀꯩ ꯑꯗꯣꯝ ꯂꯥꯡꯗ ꯇꯥꯕ꯭ꯔꯥ
ꯁꯥꯟꯅꯕꯝ ꯒ꯭ꯔꯥꯎꯟ ꯑꯆꯧꯕ ꯂꯩꯕꯔꯣꯝꯒꯥꯗꯤ ꯄꯨꯟꯕ꯭ꯔꯥꯕ ꯅꯣꯏ ꯅꯛꯅꯕ꯭ꯔꯥꯕ
ꯍꯥ ꯈꯥ ꯑꯈꯣꯏꯗꯣ ꯈꯔ ꯂꯥꯞꯄꯦ ꯑꯗꯨꯒꯤꯀꯣ ꯃꯐꯝꯗꯣ
ꯎꯝ ꯃꯣꯏꯒꯤ ꯑꯗꯨꯝ ꯃꯄꯥꯟ ꯂꯝꯒꯤ ꯂꯝ ꯑꯐꯥꯎ ꯑꯐꯥꯎꯕꯒꯥ ꯁꯥꯟꯅꯕ ꯒ꯭ꯔꯥꯎꯟ ꯑꯅꯤꯍꯨ ꯑꯅꯤꯃꯨꯛ ꯂꯩꯔꯝꯅꯤ
ꯑꯥ ꯑꯗꯨ ꯑꯈꯣꯏꯗꯣ ꯃꯄꯥꯟꯁꯨ ꯄꯛꯅ ꯆꯠꯇꯦ ꯑꯈꯣꯏꯒꯤꯗꯣ ꯑꯥꯎꯠꯇꯤꯡꯒꯨꯝꯕ ꯅꯨꯃꯤꯠꯁꯨ ꯑꯥ ꯋꯤꯀꯦꯟꯗꯥ ꯁꯦꯇꯔꯗꯦ ꯁꯟꯗꯦꯒꯨꯝꯕ ꯁꯨꯇꯤ ꯂꯩꯕ ꯅꯨꯃꯤꯠ ꯈꯛꯇꯥ ꯆꯠꯍꯟꯂꯦꯕ
ꯑꯣ
ꯑꯗꯨ ꯑꯣꯏꯕꯒꯤ ꯄꯥꯛꯅꯁꯨ ꯑꯥꯎꯇꯤꯡꯁꯨ ꯆꯠꯄ ꯐꯪꯗꯦ ꯄꯤꯀꯤꯅꯤꯛ ꯍꯥꯏꯕꯗꯤ ꯁꯥꯃꯔ ꯕꯤꯀꯦꯁꯟꯒꯨꯝꯅ ꯆꯥꯎ ꯆꯥꯎꯅꯥ ꯂꯩꯈ꯭ꯔꯥꯗꯤꯒꯣ
ꯑꯣ
ꯑꯗꯨ ꯍꯣꯏꯁꯨ
ꯎꯝ ꯑꯩꯖꯨ ꯃꯃꯥꯡꯗ ꯑꯗꯨꯗ ꯁꯥꯟꯅꯕ ꯂꯥꯛꯑꯝꯕꯅꯦ
ꯑꯣ
ꯑꯩꯥꯖꯨ ꯀ꯭ꯔꯤꯀꯦꯠ ꯁꯥꯟꯅꯕ